ꯍꯜꯂꯣ
ꯍꯥꯎ ꯇꯥꯏꯌꯦ
ꯅꯨꯡꯉꯥꯏꯔꯤꯕꯣ ꯏꯆꯦ
ꯑꯝ ꯅꯨꯡꯉꯥꯏꯔꯤ ꯍꯥꯏꯕ ꯇꯥꯔꯦ ꯅꯪꯗꯤ
ꯑꯩꯁꯨ ꯅꯨꯡꯉꯥꯏꯔꯤ
ꯉꯁꯤꯗꯤ ꯀꯗꯥꯏ ꯀꯗꯥꯏ ꯆꯠꯂꯒꯦ
ꯎꯝ ꯅꯨꯡꯇꯤꯒꯤ ꯆꯠꯄꯗꯨꯅꯤ ꯏꯆꯦ ꯑꯗꯨꯝ ꯑꯍꯣꯡꯕ ꯂꯩꯇꯦ ꯍꯥꯏꯇꯥꯔꯦ ꯊꯕꯛꯅꯤꯅꯀꯣ ꯆꯠ ꯈꯔ ꯑꯗꯨꯝ ꯆꯠꯂꯦ ꯅꯨꯡꯇꯤꯒꯤ
ꯎꯝ ꯎꯝ ꯅꯪꯗꯤ ꯅꯨꯡꯇꯤꯒꯤ ꯆꯠꯄ꯭ꯔꯥ
ꯑꯧ ꯅꯨꯡꯇꯤꯒꯤ ꯆꯠꯂꯦ ꯁꯟꯗꯦ ꯅꯠꯇꯅ ꯑꯇꯩ ꯃꯇꯝꯗꯤ ꯌꯨꯝꯗ ꯂꯩꯕ ꯐꯪꯗ꯭ꯔꯦ ꯏꯆꯦ ꯍꯣꯏꯗꯧꯅ
ꯌꯥꯝ ꯐꯩꯌꯦꯀꯣ ꯍꯣꯠꯅꯕ ꯌꯥꯝ ꯀꯜꯂꯤꯀꯣ ꯅꯪꯗꯤ
ꯏꯆꯦ ꯍꯣꯠꯅꯕ ꯀꯟꯕꯩ ꯉꯥꯛꯇꯁꯨ ꯅꯠꯇꯦꯅ ꯆꯍꯤ ꯃꯇꯥꯡꯁꯤꯅ ꯁꯨ ꯑꯣꯏꯔꯝꯒꯅꯤꯗ
ꯎꯝ ꯑꯗꯨ ꯅꯪ ꯆꯍꯤꯗꯣ ꯀꯌꯥ ꯁꯨꯏ ꯍꯥꯏꯕ
ꯏꯆꯦ ꯆꯍꯤꯗꯣ ꯁꯤꯗꯗꯤ ꯍꯥꯏꯕ ꯌꯥꯔꯝꯃꯣꯏꯌꯦ ꯑꯗꯨꯅ
ꯑꯩꯈꯣꯏ ꯑꯗꯨꯝ ꯍꯥꯏꯅꯌꯦ ꯃꯅꯤꯄꯨꯔꯤ ꯂꯣꯟꯗ ꯑꯗꯨꯝ ꯍꯥꯏꯌꯦ
ꯑꯗꯨ ꯃꯣꯏ ꯀꯩꯅꯣ ꯇꯧꯕꯅꯤꯅ ꯅꯤꯕꯣꯟ ꯂꯣꯟꯗ ꯁꯥꯕꯅꯤꯅ ꯑꯗꯨ ꯍꯥꯏꯅꯒꯅꯣ ꯅ ꯔꯨꯜꯁ ꯑꯃ ꯌꯥꯎꯕꯅꯤꯅ ꯆꯦ ꯁꯤꯗꯗꯤ ꯍꯥꯏꯅꯔꯒꯨꯝ ꯁꯦ ꯍꯣꯔꯦꯟ ꯏꯐꯦꯛꯇꯤꯚꯅꯦꯁ ꯂꯩꯔꯗꯣꯏ ꯁꯔꯨꯛꯄꯨꯗꯤ
ꯏꯁ ꯏꯁ ꯑꯍꯥ ꯑꯍꯥ ꯑꯍꯥ
ꯀꯩ ꯃꯊꯦꯜ ꯇꯧꯔꯒꯦ ꯏꯆꯦꯗꯤ ꯎꯝ ꯑꯐꯕ ꯇꯧꯕꯗ ꯐꯠꯇ꯭ꯔꯣ
ꯉꯁꯤꯗꯤꯀꯣ ꯌꯦꯟ ꯆꯥꯏꯌꯦ
ꯑꯍꯥꯎꯇꯕꯅꯤꯍꯦ
ꯑꯦ ꯍꯧꯇꯕꯅꯤ ꯍꯥꯏꯕ
ꯍꯥꯎꯇꯕꯅꯤ ꯏꯟ ꯗ ꯁꯦꯟꯁ ꯍꯥꯏ ꯗꯦꯠ ꯍꯥꯏꯗꯤ ꯀꯩꯅꯣꯅꯤꯗ ꯁꯨꯝ ꯐꯥꯒꯤ ꯇꯧꯕꯅꯤꯗ ꯆꯥꯕ ꯏꯌꯥ ꯌꯥꯔꯝꯃꯣꯏ ꯍꯥꯏꯕꯅꯤ
ꯎꯝ ꯍꯥꯎꯋꯦ ꯅꯣꯏꯗꯤ
ꯑꯩꯈꯣꯏꯗꯤ ꯆꯥꯛ ꯆꯥꯗ꯭ꯔꯤꯌꯦ ꯆꯥꯛ ꯂꯣꯏꯕ ꯉꯥꯏꯔꯝꯕꯅꯦ
ꯎꯝ ꯄꯨꯡ ꯀꯌꯥ ꯆꯥꯗꯣꯏꯅꯣ
ꯅꯍꯥꯛꯀ ꯂꯩꯔꯗꯤ ꯆꯥꯕꯁꯨ ꯌꯥꯏ ꯄꯨꯡꯒꯥꯏꯃꯨꯛꯀ ꯂꯩꯔꯗꯤ ꯆꯥꯕꯖꯨ ꯌꯥꯏ
ꯎꯝ
ꯅꯣꯏꯗꯤ ꯉꯁꯤ ꯀꯃꯥꯏ ꯀꯃꯥꯏꯅ ꯁ꯭ꯄꯦꯟ ꯇꯧꯒꯦ ꯉꯁꯤꯒꯤ ꯅꯨꯃꯤꯠꯁꯤꯕꯨ
ꯑꯁꯤꯗꯤ ꯑꯗꯨꯝ ꯂꯩꯔꯦ ꯌꯨꯝꯗ ꯅꯣꯡꯁꯨ ꯆꯨꯕꯅꯤꯅꯀꯣ ꯆꯠꯊꯣꯛꯄ ꯌꯥꯗ꯭ꯔꯦꯕ ꯅꯣꯏꯔꯣꯟꯗ ꯅꯣꯡ ꯆꯨꯗꯕ꯭ꯔꯥ
ꯑꯁ ꯑꯩꯈꯣꯏꯗꯤ ꯏꯆꯦ ꯅꯣꯡꯒꯤ ꯋꯥꯐꯝꯖꯤꯗꯤ ꯍꯥꯏꯗꯅ ꯀꯥꯟꯅꯗ꯭ꯔꯦ ꯁꯨꯡꯆꯨ ꯆꯨꯗ꯭ꯔꯦ
ꯎꯝ ꯑꯗꯨꯗꯤ ꯎꯝ ꯂꯧ ꯎꯕ ꯌꯥ ꯥꯄꯥꯝꯃꯔꯣꯏꯅꯦ ꯑꯗꯨꯗꯤ
ꯑꯥ ꯌꯥꯗ꯭ꯔꯦ ꯂꯧ ꯎꯕ ꯌꯥꯅꯗ꯭ꯔꯦ ꯁꯣꯝꯗ ꯏꯁꯤꯡ ꯆꯤꯡꯅꯕꯋꯣ ꯀꯪꯅ ꯍꯨꯟꯅꯕꯋꯣ ꯃꯌꯥꯝ ꯇꯧꯔꯤꯁꯦ ꯅꯣꯡ ꯌꯥꯝ ꯋꯥꯠꯂꯦ ꯇꯥꯗꯤ ꯇꯥꯏꯌꯦ ꯑꯗꯨꯏꯁꯨ ꯀꯌꯥꯝ ꯀꯨꯏꯅ ꯇꯥꯅꯤ ꯉꯥꯏꯍꯥꯛꯇꯪ ꯇꯥꯔꯒ ꯑꯗꯨꯝ
ꯑꯗꯨꯅꯤ ꯅꯣꯡꯁꯤ ꯆꯨꯕ ꯐꯔꯛ ꯌꯥꯝ ꯇꯥꯏꯌꯦꯕ
ꯑꯥ ꯁꯥꯟꯅ
ꯆꯨꯕꯨ ꯆꯨꯔꯗꯤ ꯐꯖꯅ ꯇꯥ ꯐꯖꯅ ꯆꯨꯔꯗꯤ ꯐꯥꯗꯣꯏꯕ ꯑꯗꯣ ꯈꯖꯤꯛ ꯈꯖꯤꯛꯇꯪ ꯆꯨꯅꯤꯡꯕꯒꯨꯝ ꯆꯨꯅꯤꯡꯗꯕꯒꯨꯝ ꯀꯔꯤꯅꯣꯡꯔꯣ ꯈꯪꯗꯦꯍꯦ ꯌꯥꯝ ꯁꯥꯎꯅꯤꯡꯉꯤꯗ ꯐꯨꯕ ꯌꯥꯔꯗꯤ ꯐꯗꯣꯏꯅꯤ
ꯈꯔ ꯐꯨꯔꯛꯑꯣ ꯐꯨꯔꯒ ꯇꯥꯜꯂꯛꯑꯣ ꯏꯆꯦ ꯔꯣꯟꯅ ꯅꯣꯡ ꯌꯥꯝ ꯂꯩꯕꯅꯤꯅ ꯑꯩꯈꯣꯏ ꯁꯣꯝꯗꯗꯤ ꯅꯣꯡ ꯑꯝꯇ ꯌꯧꯕ ꯑꯩꯅ ꯆꯠꯂꯁꯨ ꯌꯥꯔꯣꯏ ꯏꯆꯦꯅ ꯇꯥꯜꯂꯛꯇ꯭ꯔꯗꯤ ꯏꯆꯦꯍꯣꯏꯔꯣꯝꯗ ꯂꯩꯔꯒ ꯍꯦ ꯍꯦ ꯍꯦ ꯏꯆꯦꯅ ꯇꯥꯟꯗꯔꯛꯀꯗꯧ ꯅꯠ ꯇꯝꯗ ꯑꯃꯨꯛ ꯂꯩꯈ꯭ꯔꯣ ꯑꯩꯈꯣꯏ ꯁꯤꯗ ꯌꯥꯝ ꯀꯨꯏꯅ ꯂꯩꯕꯤꯔꯅꯨ ꯑꯩꯈꯣꯏ ꯈꯤꯔꯦ ꯍꯥꯏꯅ ꯍꯥꯏꯒꯗꯕ ꯅꯠꯇ꯭ꯔꯣ
ꯃꯥꯅꯤ ꯃꯥꯅꯤ ꯉꯥꯏꯍꯥꯛ ꯂꯩꯔꯗꯤ ꯅꯣꯏꯔꯣꯝꯗ ꯑꯃꯨꯛ ꯇꯥꯜꯂꯛꯑꯒꯦ ꯑꯩꯈꯣꯏꯒꯤ ꯂꯧ ꯎꯕ ꯂꯣꯏꯔꯗꯤ ꯑꯦꯍꯦ
ꯌꯥꯏꯌꯦ ꯌꯥꯏꯌꯦ ꯏꯆꯦꯍꯣꯏ ꯃꯇꯝ ꯈꯔ ꯁꯤꯖꯤꯟꯅꯔꯁꯨ ꯑꯩꯈꯣꯏꯗꯥꯔꯣꯝꯗ ꯑꯃꯨꯛ ꯊꯥꯔꯛꯄ ꯌꯥꯏ ꯏꯆꯦꯗꯤ ꯉꯁꯤ ꯋꯥꯔꯜ ꯀꯞ ꯌꯦꯡꯉꯣꯏꯗ꯭ꯔꯣ
ꯌꯦꯡꯗꯣꯏꯅꯦ ꯑꯩ ꯑꯩ ꯐꯣꯟꯗ ꯑꯗꯨꯝ ꯌꯦꯡꯗꯣꯏꯅꯦ
ꯑꯣ ꯉꯁꯤ ꯏꯆꯦꯒꯤ ꯄꯥꯝꯖꯕ ꯇꯤꯝ ꯂꯩꯕ꯭ꯔꯣ
ꯍꯣꯏ ꯑꯥꯔꯖꯦꯟꯇꯤꯅꯥ
ꯑꯣ ꯑꯩꯁꯨ ꯌꯦꯡꯗꯣꯏꯅꯦꯁꯦ ꯉꯁꯤꯗꯤ ꯌꯦꯡꯊꯔꯗꯕꯅꯤ ꯀꯥꯗ ꯌꯥꯗꯕꯅꯤ
ꯍꯣꯏ ꯌꯦꯡꯃꯤꯟꯅꯁꯤꯀꯣ
ꯌꯦꯡꯃꯤꯟꯅꯁꯦ ꯌꯦꯡꯃꯤꯟꯅꯁꯦ ꯑꯩꯈꯣꯏ ꯄꯨꯂꯞ ꯑꯦꯟꯖꯣꯏ ꯁꯤꯌꯥꯔ ꯇꯧꯃꯤꯟꯅꯔꯁꯦ
ꯌꯥꯝ ꯐꯩꯌꯦꯅꯦ ꯑꯗꯨꯗꯤ ꯏꯕꯥꯅꯤꯁꯦ ꯃꯅꯔꯦꯅꯦ
ꯃꯥꯅꯩ ꯃꯥꯅꯩ
ꯎꯝ ꯐꯔꯦ ꯐꯔꯦ ꯃꯥꯟꯅꯕ ꯃꯁꯦꯜꯁꯦ ꯋꯥꯈꯜ ꯃꯥꯟꯅꯕ ꯃꯁ ꯁꯦꯜ ꯍꯥꯏꯕ ꯇꯥꯕꯅꯦ
ꯃꯥꯅꯦ ꯃꯥꯅꯦ ꯏꯆꯦꯁꯨ ꯀꯨꯆꯨ ꯉꯧꯔꯝꯒꯅꯤ ꯑꯗꯨꯅ ꯑꯉꯧꯕ ꯉꯥꯛꯇꯣ ꯄꯨꯜꯂꯦ ꯍꯥꯏꯗꯣ
ꯀꯔꯤꯌꯦ
ꯍꯣ ꯏꯆꯦ ꯃꯥꯟꯅ ꯃꯥꯟꯅꯕ ꯄꯨꯜꯂꯦꯅ ꯁꯨꯝ ꯍꯥꯏꯕꯅꯤꯗ ꯆ
ꯎꯝ ꯃꯤ ꯈꯔꯗꯤ ꯃꯥꯟꯅꯗꯕꯅꯤꯅ ꯈꯠꯅꯕ ꯍꯧꯋꯦꯕ
ꯈꯠꯅꯗꯦꯗ ꯏꯆꯦꯗꯤ ꯇꯟꯗꯅꯀꯣ ꯍꯥꯏꯗꯤ ꯃꯥꯟꯅꯔꯛ ꯒꯅꯣ ꯃꯥꯟꯅꯔꯦ ꯃꯥꯟꯅꯗ꯭ꯔꯒꯁꯨ ꯃꯥꯟꯅꯅꯕ ꯃꯑꯣꯡꯗ ꯋꯥꯔꯤ ꯁꯥꯕ ꯌꯥꯅꯕꯒꯤ ꯃꯑꯣꯡꯗ ꯑꯗꯨꯝ ꯏꯁꯥꯏꯁꯨ ꯃꯥꯅꯤ ꯈꯣꯠꯅꯦ ꯀꯥꯏꯅ ꯑꯗꯨꯝ ꯍꯥꯏꯖꯟꯕꯁꯨ ꯑꯗꯨꯝ ꯌꯥꯎꯔꯦ ꯍꯥꯏꯗꯤ ꯋꯥꯔꯤꯗꯣ ꯁꯥꯕ ꯌꯥꯔꯣꯏꯗꯣꯏꯕ ꯑꯩꯅ ꯃꯥꯅ ꯃꯥꯗꯤ ꯄꯣ ꯄꯣꯔꯇꯨꯒꯜꯅꯤ ꯑꯩꯅ ꯑꯥꯔꯖꯦꯟꯇꯤꯅꯥꯅꯤ ꯍꯥꯏꯅꯔꯗꯤ ꯂꯣꯏ ꯑꯣꯟꯅꯗꯣꯏꯕ ꯋꯥꯔꯤꯗꯣ ꯑꯗꯣ ꯋꯥꯔꯤ ꯁ ꯁꯥꯕ ꯌꯥꯅꯕ ꯍꯣꯠꯅꯕꯗ ꯑꯗꯨꯝ ꯑꯩꯖꯨ ꯑꯗꯨꯝ ꯍꯥꯏꯖꯜꯂꯦ ꯕꯣꯜ ꯌꯦꯡꯕ꯭ꯔꯥ ꯈꯣꯠꯄ꯭ꯔꯥꯅ ꯌꯦꯡꯉꯤ ꯒꯥꯏ ꯑꯗꯨꯝ ꯍꯥꯏꯖꯜꯂꯦ ꯑꯗꯤ ꯃꯣꯏꯒꯤ
ꯎꯝ ꯑꯩꯁꯨ ꯄꯥꯛ ꯌꯦꯡꯗꯦꯕꯀꯣ ꯑꯗꯣ ꯉꯁꯤꯗꯤ ꯌꯦꯡꯗꯣꯏꯅꯤ ꯑꯗꯨ ꯅꯍꯥꯟꯗꯤ ꯕꯣꯜꯒ ꯕꯣꯜ ꯂꯥꯛꯑꯁꯨ ꯄꯨꯡ ꯕꯥꯔꯣ ꯃꯈꯥꯏ ꯑꯗꯨꯒ ꯄꯨꯡ ꯑꯃ ꯑꯅꯤ ꯑꯗꯨꯋꯥꯏꯗ ꯂꯥꯛꯏꯗꯅ ꯊꯦꯡ ꯊꯦꯡꯅ ꯄꯨꯡ ꯇꯔꯥ ꯃꯈꯥꯏ ꯑꯗꯨꯋꯥꯏꯗ ꯑꯗꯨꯏ ꯊꯦꯡꯅ ꯂꯥꯛ ꯕꯒꯤꯀꯣ ꯑꯩꯗꯤ ꯌꯦꯡꯗ꯭ꯔꯦꯕ
ꯑꯣ
ꯃꯤ ꯈꯔꯗꯤ ꯇꯨꯝꯗꯕꯤꯗ ꯑꯗꯨꯝ ꯌꯦꯡꯅꯕ ꯂꯦ ꯑꯥ ꯂꯩꯕꯁꯨ ꯌꯥꯎꯋꯦꯕ ꯇꯨꯝꯗꯕꯤꯗ
ꯑꯥ
ꯑꯩꯗꯤ ꯑꯗꯨꯒꯨꯝꯕꯗꯨ ꯉꯥꯏꯗ꯭ꯔꯦꯕ
ꯍꯣꯏꯗꯆꯦ ꯌꯥꯏꯗꯤ ꯄ꯭ꯂꯦ ꯂꯩꯕꯗꯣ ꯈꯛ ꯈꯜꯂꯒ ꯌꯦꯡꯒꯗꯧꯕꯅꯦ ꯂꯣꯏ ꯂꯩꯕ ꯌꯦꯡꯉꯗꯤ ꯍꯛꯆꯥꯡ ꯂꯣꯏ ꯁꯣꯛꯑꯅꯤ ꯑꯗꯨꯅ ꯃꯇꯥꯡ ꯆꯥ ꯆꯥꯅ ꯌꯦꯡꯒꯗꯧꯕꯅꯤ ꯀꯨꯏꯁꯨ ꯀꯨꯏꯔꯔꯣꯏ ꯋꯥꯔꯜ ꯀꯞꯁꯦ ꯂꯣꯏꯒꯗꯧꯕ ꯑꯗꯨꯅ ꯍꯧꯖꯤꯛꯇꯤ ꯀꯩꯁꯨ ꯌꯥꯝ ꯀꯟꯅ ꯌꯦꯡꯕꯁꯨ ꯃꯊꯧ ꯇꯥꯔꯛꯑꯔꯣꯏꯗꯕꯨꯗꯤ ꯍꯧꯖꯤꯛꯇꯤ ꯌꯦꯛꯕ ꯌꯥꯔꯦ
ꯎꯝ ꯏꯅꯦ ꯈꯣꯏꯗꯗꯤ ꯍꯥꯏꯗꯤ ꯃꯤ ꯃꯤꯌꯥꯝ ꯇꯤꯜꯂꯗꯤ ꯕꯣꯜꯒꯨꯝꯕꯁꯨ ꯑꯗꯨꯝ ꯌꯦꯡꯕꯗꯣ ꯏꯟꯇꯔꯦꯁ ꯂꯩꯗꯅ ꯅꯨꯡꯉꯥꯏ ꯗꯨꯅ ꯑꯗꯣ ꯑꯩꯈꯣꯏ ꯏꯇꯣꯝꯇ ꯌꯦꯡ ꯄ ꯍꯦꯟꯅꯗꯤ ꯃꯤ ꯄꯨꯂꯒ ꯌꯦꯡꯕꯗꯨꯅ ꯅꯨꯡꯉꯥꯏꯕꯅꯦꯕ ꯑꯗꯣ ꯑꯩꯁꯨ ꯏꯅꯦ ꯌꯦꯡꯕ ꯆꯠꯅꯤꯡꯕꯅꯦ ꯏꯕꯣꯛꯈꯣꯏ ꯏꯕꯣꯛ ꯈꯛꯇ ꯊꯝꯅꯤꯡꯗꯕ ꯑꯩꯁꯦ ꯑꯗꯨꯒꯤ ꯑꯩ ꯐꯣꯟꯗ ꯑꯗꯨꯝ ꯌꯦꯡꯖꯔꯒꯦ ꯑꯩꯁꯦ
ꯑꯣ ꯑꯗꯨꯁꯨ ꯆꯨꯝꯃꯤꯅ ꯏꯆꯦꯗ ꯏꯕꯣꯛꯇꯪ ꯊꯥꯗꯣꯛꯑꯝꯕꯁꯨ ꯌꯥꯗꯕꯅꯤꯅ
ꯎꯝ ꯎꯝ ꯃꯥꯅꯦ ꯑꯩ ꯏꯅꯦ ꯍꯣꯏꯗ ꯆꯠꯈ꯭ꯔꯗꯤ ꯃꯥ ꯃꯇꯣꯝꯇ ꯂꯩꯍꯧꯔꯅꯦꯕ
ꯃꯥꯅꯦ ꯃꯥꯅꯦ ꯅꯨꯡꯗꯥꯡ ꯑꯣꯏꯕꯅꯤꯅ ꯑꯗꯨꯁꯨ ꯐꯠꯇꯦ ꯃꯌꯥꯝ ꯌꯦꯡꯃꯤꯟꯅꯕ ꯅꯕꯨꯗꯤ ꯅꯨꯡꯉꯥꯏꯕꯅꯦ ꯐꯨꯠꯕꯣꯜꯁꯦ
ꯎꯝ ꯑꯗꯨꯅꯦ
ꯑꯪ ꯏꯊꯟꯗ ꯌꯦꯡꯕꯁꯦ ꯅꯨꯡꯉꯥꯏꯕꯝ ꯈꯪꯗꯕꯅꯦꯕ ꯑꯗꯨꯅ ꯂ ꯂꯥꯡꯉ ꯈꯣꯠꯂ ꯇꯧꯔꯒꯗꯤ ꯇꯨꯝꯅꯤꯡꯕ ꯑꯣꯏꯔꯁꯨ ꯈꯔ ꯐꯕꯅꯦꯕ ꯑꯗꯨ ꯑꯗꯨꯕꯨ ꯍꯧꯖꯤꯛꯇꯤ ꯌꯥꯔꯦꯗ ꯍꯥꯏꯗꯤ ꯌꯦꯡꯕꯕꯨ ꯐꯪꯉꯗꯤ ꯌꯥꯔꯦ
ꯎꯝ ꯃꯥꯅꯦ
ꯑꯗꯩꯗꯤ ꯑꯇꯣꯞꯄꯗ ꯆꯠꯊꯣꯛꯇ꯭ꯔꯁꯨ ꯑꯩꯈꯣꯏ ꯏꯁꯥ ꯏꯁꯥꯒꯤ ꯐꯣꯟꯗ ꯂꯩꯕꯅꯤꯅ ꯑꯗꯨꯝ ꯌꯦꯡꯕ ꯌꯥ ꯌꯥꯔꯦꯕ
ꯌꯦꯡꯕ ꯌꯥꯅꯤ ꯑꯗꯨꯗꯤ ꯏꯆꯦ ꯍꯣꯏꯁꯦ ꯃꯤ ꯌꯥꯝꯗꯕꯅꯣ ꯀꯩꯅꯣꯁꯦ
ꯇꯔꯦꯠ
ꯐꯦꯃꯤꯂꯤ ꯃꯦꯝꯕꯔꯁꯦ ꯃꯤ ꯌꯥꯝꯗꯕꯔ
ꯑ ꯌꯨꯝꯗ ꯂꯩꯗꯕꯗꯒꯤꯅꯦ ꯑꯩ ꯑꯩꯁꯨ ꯏꯇꯣꯝꯇ ꯂꯩꯕꯗꯣ ꯏꯕꯣꯛꯈꯣꯏꯗ ꯑꯃꯨꯛ ꯂꯩꯌꯦ ꯑꯗꯨꯒ ꯏꯆꯦꯈꯣꯏꯁꯨ ꯌꯨꯝꯗ ꯂꯩꯇꯦ ꯏꯅꯥꯎꯅꯨꯄꯤꯁꯨ ꯌꯨꯝꯗ ꯂꯩꯗꯦ ꯏꯃꯥꯒ ꯏꯄꯥꯗꯤ ꯂꯩꯌꯦꯕ
ꯑꯥ
ꯑꯗꯨꯒꯤꯅꯤꯗ
ꯗꯤꯕꯤ ꯌꯥꯝ ꯃꯤ ꯌꯥꯝꯅ ꯍꯟꯊꯔꯦꯅꯦꯀꯣ
ꯎꯝ
ꯃꯣꯏꯗꯤ ꯑꯥ ꯏ꯭ꯁꯇꯗꯤ ꯇꯧꯕꯩ ꯂꯩꯅꯩꯗ ꯅꯠꯇ꯭ꯔꯒ ꯊꯕꯛꯒꯨꯝꯕ ꯇꯧꯕꯒꯤ
ꯎꯝ ꯏꯆꯦ ꯑꯅꯤꯗꯨꯅ ꯊꯕꯛ ꯇꯧꯋꯦ ꯑꯗꯨꯒ ꯏꯅꯥꯎꯅꯨꯄꯤꯗꯨꯅ ꯍꯣꯁꯇꯦꯜ ꯂꯩꯕ
ꯑꯣ ꯑꯃꯅ ꯏ꯭ꯁꯇꯗꯤ ꯇꯧꯔꯤꯕ ꯑꯣꯏꯗꯣꯏꯕꯀꯣ ꯑꯣ ꯑꯗꯨꯏꯁ ꯏꯤꯒꯤ ꯏꯆꯦ ꯍꯣꯏꯒꯤꯁꯦ ꯑꯗꯨꯗꯤ ꯅꯨꯄꯤ ꯉꯥꯛꯇꯅꯤ ꯍꯥꯏꯒꯨꯝ ꯇꯧꯗꯥꯏꯅꯦ
ꯍꯣꯏ ꯅꯨꯄꯤ ꯉꯥꯛꯇꯅꯦ ꯅꯣꯏꯗꯨ ꯀꯌꯥ ꯍꯥꯏꯕ ꯅꯨꯄꯥ
ꯑ ꯅꯨꯄꯥꯗꯤ ꯑꯩ ꯈꯛꯇꯅꯤꯍꯦ ꯑꯗꯨ ꯅꯨꯄꯤꯗꯤ ꯑꯅꯤ ꯑꯣꯏꯕꯀꯣ
ꯎꯝ ꯅꯣꯏꯁꯨ ꯑꯅꯤ ꯑꯣꯏꯔꯗꯤ ꯑꯩꯉꯣꯟꯗ ꯑꯃ ꯄꯤꯔꯛꯄ ꯌꯥꯕ ꯑꯈꯣꯏꯗ
ꯅꯨꯄꯤꯔꯣ ꯍꯥꯏꯁꯦ
ꯎꯝ ꯅꯪꯇꯣꯝꯇ ꯑꯣꯏꯕꯅꯤꯅ ꯎꯄꯥꯏ ꯂꯩꯇ꯭ꯔꯦ
ꯂꯩꯇ꯭ꯔꯦ ꯑꯗꯨꯗꯤ ꯂꯩꯔ ꯂꯩꯔꯥꯀꯥꯟꯗ ꯗꯨꯗꯤ ꯈꯥꯏꯅꯔꯁꯤ
ꯍꯧꯖꯤꯛꯇꯤ ꯂꯩꯔꯔꯣꯏꯌꯦ ꯀꯃꯥꯏꯅ ꯑꯃꯨꯛ ꯄꯣꯛꯇꯣꯏꯅꯣ
ꯎꯝ ꯍꯧꯖꯤꯇꯤ ꯌꯥꯔꯔꯣꯏ
ꯎꯝ ꯈꯪꯗꯦ ꯅꯨꯄꯥꯁꯤ ꯌꯥꯝ ꯇꯥꯡꯉꯤꯅꯦ ꯑꯈꯣꯏ ꯏꯃꯨꯡꯗꯁꯨ
ꯑ ꯗꯨꯗꯤ ꯅꯣꯖꯤ ꯑꯃ ꯑꯣꯏꯔꯝꯃꯗꯤ ꯅꯨꯡꯉꯥꯏꯒꯗꯧꯕ
ꯎꯝ ꯈꯪꯗꯦ ꯂꯥꯏꯕꯛꯇ ꯇꯝꯂꯝꯗꯕ ꯍꯥꯏꯕꯗꯨꯔꯥ ꯁꯦꯁ
ꯌꯥꯎꯕ ꯌꯥꯎꯗꯕ ꯍꯖꯤ
ꯎꯝ ꯅꯨꯄꯤꯅꯗꯤ ꯌꯨꯝꯒꯤ ꯊꯕꯛ ꯏꯪꯈꯥꯡꯁꯦ ꯍꯦꯟꯅ ꯃꯇꯦꯡ ꯄꯥꯡꯕꯅꯦꯕ
ꯃꯥꯅꯦ ꯃꯥꯅꯦ
ꯍꯌꯦꯡꯋꯥꯏ ꯌꯨꯝ ꯄꯥꯟꯈ꯭ꯔꯗꯤ ꯏꯃꯥꯒ ꯏꯞ ꯄꯥ ꯈꯛꯇ ꯂꯩꯍꯧꯗꯣꯏꯅꯦꯕ
ꯑꯣ ꯑꯗꯨꯕꯨꯗꯤ ꯁꯨꯏ ꯃꯤ ꯌꯥꯝꯃꯤꯗ ꯑꯃꯗ ꯑꯃꯨꯛ ꯊꯝ ꯑꯃꯗ ꯑꯃꯨꯛ ꯊꯝ ꯇꯧꯔꯒ ꯌꯥꯖꯅꯤꯗ
ꯄꯪꯗꯦ ꯑꯗꯨꯝ ꯌꯥꯟ ꯌꯥꯅꯕ ꯌꯦꯡꯕ ꯇꯥꯔꯦꯗꯅ
ꯃꯥꯅꯤ ꯃꯥꯅꯤ ꯁꯦꯟꯅꯕ ꯑꯃ ꯗꯨꯝ ꯊꯝꯖꯔꯒ ꯑꯗꯨꯝ ꯌꯥꯅꯤꯗ ꯑꯗꯨꯕꯨꯗꯤ
ꯎꯝ
ꯐꯖꯟꯅꯗ ꯌꯦꯡꯕꯤꯔꯒ ꯂꯣꯏꯔꯦꯗ ꯑꯗꯨꯕꯨꯗꯤ ꯊꯣꯏꯗꯣꯛꯄ ꯀꯣ
ꯎꯝ ꯃꯥꯅꯤ
ꯑꯗꯨꯗꯤ ꯏꯆꯦꯗꯤ ꯌꯨꯝꯗ ꯁꯨꯝ ꯂꯩꯔꯕꯅꯤꯅ ꯆꯠꯊꯣꯛꯄ ꯈꯣꯠꯇꯣꯛꯄꯗꯤ ꯌꯥꯔꯝꯃꯔꯣꯏ ꯇꯩ ꯂꯣꯏ ꯆꯠꯊꯣꯛꯅꯒ꯭ꯔꯝꯅꯤꯅ
ꯑꯩꯗꯣ ꯆꯠꯊꯣꯛꯅꯤꯡꯕꯅꯤ ꯑꯗꯣ ꯍꯟꯗꯛꯁꯦ ꯈꯪꯗꯦ ꯅꯪꯗꯨꯝ ꯂꯩꯕꯛꯇ ꯇꯝꯂꯝꯃꯗꯤ ꯆꯠꯊꯣꯛꯄ ꯇꯥꯔꯦ
ꯑꯥ
ꯏꯕꯣꯛꯁꯤꯅ ꯀꯅꯥꯗ ꯌꯦꯡꯁꯤꯟꯕꯤꯗꯣꯏꯅꯣ ꯈꯪꯗ꯭ꯔꯦ ꯍꯧꯖꯤꯛꯐꯥꯎ
ꯏꯕꯣꯛꯀꯤꯗꯤ ꯏꯄꯨ ꯂꯩꯇ꯭ꯔꯕꯣ
ꯎꯝ ꯏꯄꯨꯗꯤ ꯂꯩꯈꯤꯗ꯭ꯔꯦ ꯀꯨꯏꯔꯦ
ꯑꯣꯁ ꯑꯗꯨꯅ ꯃꯥꯁꯨ ꯅꯥꯏꯇꯣꯝ ꯇꯍꯧꯔꯦꯅꯦꯀꯣ ꯑꯣꯁ ꯑꯗꯨꯗꯤ ꯃꯤ ꯃꯁꯤꯡꯁꯦ ꯁꯨꯝ ꯍꯟꯗꯔꯦꯅꯦ ꯌꯥꯝꯅ
ꯎꯝ
ꯈꯪꯗꯦ ꯑꯩꯈꯣꯏ ꯏꯕꯣꯛꯁꯣ ꯑꯩ ꯑꯩ ꯂꯩꯕꯁꯤꯅ ꯄꯥꯝꯕꯀꯣ ꯑꯇꯣꯄ ꯃꯥꯍ ꯒꯤ ꯃꯨꯆꯨꯁꯤꯡꯁꯨ ꯌꯥꯝ ꯂꯩꯌꯦꯕ ꯂꯩꯕꯗꯤ ꯏꯕꯣꯛ ꯏꯕꯣꯛꯀꯤ ꯃꯆꯤꯟ ꯃꯅꯥꯎꯁꯤ ꯌꯥꯝꯕꯅꯦꯕ
ꯍꯥ
ꯑꯩ ꯂꯣꯛ ꯊꯨꯝꯕꯩ ꯋꯥ ꯉꯥꯡꯕ ꯌꯥꯗ꯭ꯔꯦꯗ
ꯎꯝ ꯍꯦꯖꯤ ꯏꯆꯦ ꯈꯣꯟꯖꯦꯜꯁꯤ ꯌꯥꯝ ꯇꯞꯅ ꯉꯥꯡꯉꯦ ꯈꯜꯂꯦꯕ
ꯎꯝ ꯅꯨꯄꯤꯁꯨ ꯑꯗꯨꯝ ꯌꯥꯝꯕꯅꯦ ꯏꯕꯣꯛꯁꯦ ꯑꯥ ꯃꯥꯒꯤ ꯃꯆꯥꯟ ꯃꯆꯥꯅꯨꯄꯤꯁꯦ ꯑꯗꯨꯝ ꯃꯔꯤ ꯄꯣꯛꯄꯅꯦꯕ ꯑꯗꯨ ꯃꯔꯤꯗꯒꯤ ꯑꯃꯨꯛꯀ ꯌꯨꯝ ꯄꯥꯟꯕꯗꯣ ꯑꯩꯈꯣꯏ ꯈꯨꯟꯗ ꯉꯥꯛꯇ ꯄꯥꯟꯕꯅꯦꯕ ꯑꯗꯨꯒ ꯃꯣꯏꯒꯤ ꯃꯆꯥ ꯃꯣꯏꯒꯤ ꯃꯁꯨꯁꯤꯡꯗꯣ ꯏꯕꯣꯛꯀꯤ ꯃꯁꯨꯁꯤꯡꯗꯣ ꯅꯨꯄꯤꯅ ꯅꯨꯄꯤꯅ ꯑꯌꯥꯝꯕ ꯑꯣꯏꯌꯦꯕ ꯑꯗꯨ ꯑꯣꯏꯔ ꯎꯝ ꯎꯝ ꯅꯨꯄꯥꯁꯤ ꯈꯔ ꯇꯥꯡꯉꯤ ꯑꯗꯨ ꯑꯣꯏꯔꯁꯨ ꯑꯇꯣꯞꯄ ꯃꯤꯗꯨꯅ ꯂꯩꯕꯗꯨ ꯄꯥꯝꯗꯕ ꯑꯥꯏꯅ ꯂꯩ
ꯑꯣ ꯑꯗꯨꯗꯤ
ꯎꯝ
ꯍꯥ ꯑꯗꯨꯗꯤ ꯂꯣꯏ ꯅꯪꯅꯔꯝꯗꯧ ꯃꯥꯜꯂꯦ ꯁꯤꯁꯇꯔꯒꯤ ꯆꯤ
ꯀꯔꯤ
ꯑꯗꯨꯗꯤ ꯂꯣꯏ ꯅꯛꯅꯔꯝꯗꯧ ꯃꯥꯜꯂꯦꯕ ꯁꯤꯁꯇꯔꯒꯤ ꯅꯤꯐ꯭ꯌꯨꯗꯩ ꯅꯩꯅꯤꯁꯇꯒꯤ ꯂꯣꯏ ꯅꯛꯅꯔꯝꯃꯅꯤ ꯑꯗꯨꯗꯤ
ꯎꯝ
ꯑꯗꯨꯗꯤ ꯃꯣꯏ ꯑꯃꯨꯃꯨꯛ ꯁꯤꯠ ꯁꯤꯟꯅꯔꯒ ꯂꯩꯕꯁꯨ ꯌꯥꯕꯨꯗꯤ ꯌꯥꯏꯀꯣ ꯑꯗꯨꯏ
ꯎꯝ ꯈꯪꯗꯦ ꯊꯧ ꯊꯕꯛ ꯆꯤꯟꯅꯕ ꯉꯥꯛꯇꯥ ꯑꯣꯏꯕꯅꯤꯅꯀꯣ
ꯑꯥ
ꯏꯕꯣꯛꯅꯁꯨ ꯈꯪꯗꯦ ꯑꯩꯒ ꯑꯗꯨꯝ ꯂꯩꯔꯛꯈ꯭ꯔꯕꯅꯤꯅ
ꯑꯣ ꯍꯩꯅꯥꯔꯦꯕꯀꯣ
ꯎꯝ
ꯑꯇꯩꯗꯤ ꯀꯌꯥ ꯀꯟꯅ ꯀꯣꯏꯔꯛꯇ꯭ꯔꯦ ꯑꯗꯨꯗꯤ ꯍꯣꯏ ꯆꯤꯟꯅꯔꯒꯁꯨ ꯇꯣꯏꯅꯒꯗꯤ ꯂꯥꯛꯑꯝꯃꯔꯣꯏ ꯑꯗꯨꯗꯤ